ꯇꯥꯔꯦ ꯇꯥꯔꯦ ꯅꯦꯠ ꯆꯞꯄ꯭ꯔꯣ ꯆꯞꯠꯇꯕ꯭ꯔꯣ ꯑꯩ ꯉꯔꯥꯡꯉꯤꯁꯦ ꯐꯖꯅ ꯇꯥꯕ꯭ꯔꯣ
ꯅꯪꯗꯤ ꯐꯖꯅ ꯇꯥꯏꯑ‌ꯦ ꯑꯩ ꯉꯥꯡꯕ ꯇꯥꯗ꯭ꯔꯣ
ꯇꯥꯔꯦ ꯇꯥꯔꯦ
ꯑꯣ ꯀꯩꯒꯤꯅꯣ ꯈꯪꯗꯦꯅꯦ ꯄꯨꯡꯇꯠ ꯇ ꯇꯠꯂꯒ ꯈꯤꯇꯪ ꯇꯥꯟꯅꯗꯕꯤ ꯇꯧꯔꯤꯁꯦ ꯀꯃꯥꯏꯅ ꯇꯧꯔꯤꯅꯣ ꯈꯪꯗꯦꯅꯦ
ꯐ ꯈꯔ ꯑꯃꯨꯛ ꯑꯃꯨꯛ ꯃꯦꯔꯥ ꯂꯥꯛꯄꯖꯥ ꯂ ꯅꯠꯇꯅꯅꯦ ꯅꯨꯡꯉꯥꯏꯇꯕꯩꯔꯥ ꯈꯪꯗ
ꯈꯪꯗꯦ ꯅꯦꯠꯁꯦ ꯑꯩꯈꯣꯏꯔꯣꯝꯉꯁꯦ ꯏꯌꯥꯔꯇꯦꯜꯁꯦ ꯍꯟꯗꯛꯁꯦ ꯌꯥꯗꯤ ꯌꯥꯍꯟꯈ꯭ꯔꯦ ꯍꯥꯏꯕꯅꯤ ꯑꯩꯒꯤ ꯋꯦꯂꯦꯖ ꯑꯁꯤꯇꯪ ꯍꯥꯏꯞꯇ ꯉꯥꯏꯔꯤꯕ ꯔꯤꯌꯦꯜ ꯇꯦꯟ ꯍꯥꯞꯄꯅꯦꯕ ꯋꯥꯏꯐꯥꯏꯗꯣ
ꯁꯤꯁꯦ ꯃꯣꯏ ꯀꯣ ꯏꯁꯄꯤꯀꯔ ꯊꯥꯕ ꯌꯥꯗ ꯃꯥꯂꯦꯀꯣ
ꯌꯥꯗꯕꯅꯤ ꯃꯨꯠ ꯊꯝꯕ ꯈꯣꯠꯄꯁꯨ ꯑꯝꯇ ꯌꯥꯗꯕꯅꯤ
ꯎꯝ
ꯍꯥꯏꯗꯤ ꯀꯩꯒꯤꯅꯣꯗ ꯃꯣꯏꯗꯤ ꯃꯇꯝ ꯀꯨꯏꯅ ꯒꯦꯞ ꯂꯩꯍꯟꯕ ꯌꯥꯗꯦꯕ ꯑꯗꯒꯤ ꯏꯁꯄꯤꯀꯔ ꯊꯥꯕ ꯈꯣꯠꯄ ꯍꯥꯏꯁꯤ ꯀꯣꯠ ꯆꯠꯄ ꯈꯣꯠꯄ ꯇꯧꯔꯒꯗꯤ ꯇꯧ ꯌꯣꯟꯉꯅꯤ
ꯉꯁꯥꯏꯒꯤ ꯅꯣꯡ ꯅꯪꯕꯒꯤ ꯐꯤꯕꯝꯗꯨꯗꯤ ꯀꯩꯅꯣꯝ ꯇꯧꯏꯍꯦ
ꯀ ꯍꯣꯏꯅꯦ ꯅꯣꯏꯁꯨ ꯃꯍ ꯍꯥꯎꯅꯤꯗꯨꯅꯤ ꯑꯗꯨꯟꯗ ꯍꯟꯗꯛꯀꯤꯗꯨꯗꯤ ꯉꯁꯤꯗꯤ ꯍꯣꯏ ꯂꯕ ꯅꯨꯡꯉꯥꯏ ꯑꯗꯨ ꯆꯥꯣꯟ ꯊꯛꯄ ꯃꯦꯟ ꯇꯥꯈꯤꯗ꯭ꯔꯦꯗꯅ
ꯍꯥꯏꯗꯤ ꯆꯥꯕꯗꯣ ꯍꯥꯎꯅ ꯆꯥꯖꯕꯗ ꯑꯗꯨ ꯆꯥꯛ ꯆꯪꯕ ꯌꯥ ꯌꯥꯗꯦꯕ ꯑꯩꯈꯣꯏꯗꯤ ꯅꯪꯗꯤ ꯈꯔꯕꯨ ꯇꯁꯔꯤ
ꯅ ꯆꯥꯛꯇ ꯌꯥꯝ ꯆꯥꯗꯦ ꯑꯩꯗꯤ ꯀꯌꯥ
ꯍꯣꯏ ꯆꯥꯛꯄꯨꯗꯤ ꯆꯥꯗꯦ ꯃꯊꯛ ꯀꯩꯅꯣ ꯇꯧꯁꯦ ꯎꯝ ꯈꯔ ꯂꯩꯔꯒ ꯄꯩꯁꯥꯅꯨꯡꯁꯥ ꯇꯤꯟꯁꯤꯜꯂꯒ ꯂꯣꯛꯇꯥꯛꯇ ꯅꯣꯡꯃ ꯂꯩꯔꯨꯁꯤ ꯀꯩꯅꯣ
ꯌꯥꯏ ꯃꯣꯏ ꯑꯗꯨꯗ ꯀꯌꯥꯃꯨꯛꯇꯤ ꯆꯪꯒꯅꯤ ꯂꯩꯕꯒꯤ ꯂꯨꯄꯥ ꯆꯥꯝꯉꯥ ꯑꯃ
ꯆꯃꯉꯥ ꯑꯃ ꯂꯩꯔꯅꯤ ꯐꯨꯡꯅꯤ ꯃꯅꯤꯀꯣ
ꯏꯟꯖꯥꯡꯒꯨꯝꯕꯒꯤ ꯆꯥꯝꯃꯉꯥ ꯑꯃ ꯆꯪꯉꯦ ꯃꯉꯥꯏꯔꯦ
ꯌꯦꯟꯖꯥꯡ ꯀꯩꯀꯩ ꯍꯣꯏꯅꯦ ꯑꯗꯨ ꯃꯌꯥꯝ ꯑꯗꯨ ꯑꯗꯨꯕꯨꯗꯤ ꯃꯌꯥꯝ ꯈꯥꯏꯒꯠꯅꯕꯅꯤꯅ ꯑꯗꯨꯝ ꯀꯥ ꯍꯦꯟꯅ ꯄꯨꯊꯣꯛꯅꯔꯣꯏꯕ
ꯍꯣꯏ ꯑ ꯆꯠꯊꯣꯛ ꯆꯠꯁꯤꯟꯒꯤ ꯆꯥꯝꯃꯉꯥ ꯑꯃ ꯁꯨꯝ ꯍꯥꯏꯦꯔꯕꯣ ꯂꯤꯁꯤꯡ ꯑꯃ ꯆꯥꯝꯃꯉꯥꯃꯨꯛ ꯄꯏꯗ ꯌꯥꯔꯣꯏꯀꯣ
ꯂꯤ ꯑꯃ ꯆꯥꯝꯃꯉꯥꯃꯨꯛ ꯑꯗꯨ ꯍꯥꯏꯅꯕꯅꯦ ꯑꯗꯣ ꯁꯨꯝ ꯃꯇꯝꯁꯦ ꯂꯩꯔꯤꯉꯩꯅ ꯁꯨꯝ ꯆꯠꯍꯧ ꯈꯣꯠꯍꯧ ꯇꯧꯍꯧꯗ꯭ꯔꯒꯗꯤ ꯍꯌꯦꯡ ꯁꯨꯝ ꯀꯨꯏꯁꯜꯂ ꯀꯨꯏꯁꯜꯂꯒ ꯊꯕꯛ ꯏꯪꯈꯥꯡꯪꯁꯤꯜꯂꯛꯀꯅꯤ ꯑꯗꯒꯤ ꯌꯨꯝꯩ ꯄꯥꯡꯈ꯭ꯔꯒꯗꯤ ꯌꯥꯔꯣꯏꯗꯅ ꯄꯣꯠꯁꯦ
ꯍꯈꯣꯏꯗꯤ ꯋꯥꯗꯗ
ꯍꯣꯏꯅ ꯍꯣꯏꯅ ꯑꯗꯨꯕꯨꯗꯤ ꯋꯥꯠꯂꯤ ꯑꯗꯁꯨ ꯋꯥꯠꯂꯤ ꯋꯥꯠꯂꯤ ꯁꯨꯝ ꯂꯩꯊꯣꯛꯄꯗ ꯆꯍꯤꯗꯤ ꯄꯥ ꯌꯥꯝꯕꯅꯤꯗ ꯁꯨꯝ ꯈꯜꯂꯨꯗ ꯑꯗꯨꯅꯅꯦ ꯑꯩ ꯁꯨꯝꯃꯅꯔꯤꯁꯦ ꯑꯗꯩ ꯏꯔꯥꯡ ꯂꯁꯕ ꯈꯣꯠꯁꯕ ꯍꯥꯏꯕ ꯑꯃꯁꯨ ꯂꯩ
ꯃꯣꯏꯒꯤ ꯀꯩꯅꯣꯗꯣ ꯑꯃ ꯍꯟꯗꯛꯀꯤ ꯀꯩꯅꯣ ꯖꯤꯡ ꯇꯧꯕꯩꯒ ꯈꯠꯅꯈꯤꯕꯗꯣ ꯐꯪꯕ꯭ꯔꯣ
ꯀꯔꯤꯒꯤ ꯑꯣꯖꯨꯝꯕꯥꯒ ꯤꯡꯈꯤꯒꯗ꯭ꯔꯣ
ꯍꯣꯏ ꯑꯗꯨꯒꯤꯗꯣ ꯑꯃ ꯐ ꯐꯟ ꯆꯣꯡꯕꯩꯗꯣ ꯑꯩꯈꯣꯏ ꯁ꯭ꯋꯥꯏꯗꯁꯨ ꯃꯌꯥꯝ ꯂꯥꯛꯑꯦ ꯈꯣꯝꯕ
ꯑꯥ
ꯋꯦꯠꯀ ꯑꯣꯟꯗꯅ ꯑꯗꯩꯗꯤ ꯋꯦꯠꯇꯨꯒ ꯑꯩꯈꯣꯏꯒꯤ ꯍꯥꯏꯠꯀ ꯆꯥꯟꯅꯕ ꯇꯧꯗꯅ ꯑꯗꯩꯗꯤ ꯋꯦꯠ ꯌꯥꯝ ꯂꯩꯕ ꯃꯤꯗꯅ ꯆꯣꯡꯗ꯭ꯔꯗꯤ ꯌꯥꯔꯔꯣꯏ ꯍꯥꯏꯖꯤ ꯖꯒꯣꯏ ꯊꯦꯛ ꯃꯣꯏꯒꯤꯗꯣ ꯇꯧꯗꯗꯤ ꯌꯥꯔꯣꯏ ꯀꯥꯏ ꯉꯁꯤ ꯑꯣꯜꯂꯦ ꯑꯩꯁꯨ ꯁꯨꯝ ꯑꯩꯈꯣꯏ ꯏꯅꯥꯛ ꯑꯛ ꯅꯛꯄꯅꯤꯅ ꯁꯨꯝ ꯌꯦꯡꯉꯨꯒꯦ ꯀꯥꯏꯅ ꯆꯪꯁꯤꯜꯂꯒ ꯑꯣꯜꯂꯨꯏ
ꯎꯝ
ꯋꯦꯠ ꯑꯩꯁꯦ ꯐꯥꯏꯚ ꯄꯣꯏꯟ ꯑꯦꯂꯚꯦꯟ ꯋꯥꯡ ꯂꯩꯔꯝꯃꯦꯕ꯫
ꯎꯝ꯫
ꯃꯣꯏꯗ ꯑꯣꯟꯕꯗ ꯋꯥꯟ ꯑꯥꯏꯠꯇꯤ ꯁꯦꯟꯇꯤꯃꯤꯇꯔ ꯗꯣ ꯐꯥꯏꯚ ꯏꯚꯦꯜꯅꯦ ꯍꯥꯏꯔꯦ ꯑꯗꯨꯒ ꯋꯦꯠꯁꯦ ꯁꯚꯦꯟꯇꯤ ꯋꯥꯟꯗꯩꯅ꯫ ꯁꯚꯦꯟꯇꯤ ꯐꯣꯔ ꯐꯥꯎꯒꯤ ꯃꯔꯛꯇ ꯑꯦꯚꯔꯦꯖ ꯑꯗꯥꯋꯥꯏꯗ ꯑꯣꯏꯒꯗꯕꯅꯦꯌꯦ꯫
ꯎꯝ꯫
ꯁꯚꯦꯟꯇꯤꯗꯅ ꯁꯚꯦꯟꯇꯤ ꯐꯣꯔ ꯁꯥꯕꯒꯤ ꯃꯔꯛꯇ ꯑꯩꯒꯤ ꯍꯥꯏꯠꯁꯤꯒ꯫
ꯎꯝ꯫
ꯑꯩꯁꯦ ꯁꯤꯛꯁꯇꯤꯒ ꯑꯥꯏꯠꯁꯋꯥꯏꯃꯨꯛ ꯋꯥꯡꯉꯦ꯫ ꯑꯗꯨꯗꯁꯨ ꯆꯥꯛꯆꯠ ꯑꯃꯗ ꯑꯗꯨꯝ ꯌꯥꯔꯦꯁꯤꯅꯦ ꯁꯨꯝ꯫ ꯋꯦꯠ ꯑꯃ ꯑꯅꯤꯇꯪ ꯇꯥꯕꯅꯤꯗꯅ ꯁꯤꯛꯁ ꯁꯚꯦꯟꯇꯤꯗꯒꯤ꯫
ꯎꯝ꯫
ꯑꯗꯨ ꯑꯗꯨꯝ ꯌꯥꯔꯦ ꯑꯗꯨꯅ ꯃꯣꯏꯅ ꯑꯗꯨꯝ꯫ ꯈꯪꯗꯦ ꯑꯗꯨꯒ ꯀꯩ ꯀꯩꯅꯣ ꯈꯔ ꯐꯦꯠꯀꯤ ꯑꯗꯨ ꯆꯥꯕ ꯈꯣꯠꯄ ꯀ ꯑꯗꯨꯝ ꯄꯪꯍꯥꯏ ꯍꯥꯏꯖꯜꯂꯦ꯫
ꯎꯝ ꯑꯗꯨ ꯑꯗꯣ ꯑꯗꯣ ꯑꯩ ꯀꯩꯅꯣꯝꯃꯗꯤ ꯍꯥꯏꯒꯦꯕꯀꯣ꯫
ꯎꯝ꯫
ꯑ ꯅꯥꯀꯟ ꯃꯤ ꯂꯥꯡꯕ ꯇꯥꯕ꯭ꯔꯥ꯫
ꯇꯥ ꯇꯥꯗꯦ꯫
ꯁꯤ ꯌꯨ ꯊꯛꯄ ꯈꯔ ꯂꯥꯛꯁꯜꯂ ꯀꯣꯏ ꯂꯥꯎ ꯂꯥꯎꯁꯜꯂ ꯂꯩꯔꯦ꯫ ꯀꯥꯔꯗ ꯃꯊꯣꯡ ꯃꯥꯔꯝ ꯈꯪꯗꯈꯩ꯫ ꯑꯗꯣ ꯆꯥꯕ ꯊꯛꯄꯀꯤ ꯃꯇꯥꯡꯒꯤꯗꯤ ꯃꯣꯏꯅꯗꯤ ꯈꯪꯐꯝ ꯊꯣꯛꯇꯕꯅꯦ ꯀꯩꯒꯤꯅꯣꯗꯀꯣ꯫ ꯃꯁꯤꯗꯤ ꯍꯛꯆꯥꯡ ꯁꯦꯝꯃꯤꯕ ꯅ꯭ꯌꯨꯇ꯭ꯔꯤꯁꯟꯒꯤ ꯈ꯭ꯋꯥꯏꯗꯒꯤ ꯈꯪꯐꯝ ꯊꯣꯛꯄꯁꯦ ꯖꯤꯝ ꯁꯥꯟꯅꯕ ꯃꯤ ꯈꯛꯇꯅ ꯈꯪꯒꯅꯦꯕ꯫
ꯎꯝ꯫
ꯀꯩꯒꯤꯅꯣ ꯍꯥꯏꯕꯗ ꯑꯃꯗꯗꯤ ꯃꯌꯦꯡ ꯇꯥꯅꯕ ꯑꯗꯩ ꯁꯨꯝ ꯈꯔ ꯅꯨꯡꯉꯥꯏꯅꯕ ꯃꯔꯥ ꯆꯥꯕꯅꯦꯕ ꯑꯗꯨꯒ ꯖꯤꯝ ꯁꯥꯃꯤꯁꯤꯡꯁꯤꯗꯤ꯫ ꯍꯛꯆꯥꯡꯒꯤ ꯄꯥꯔꯠ ꯈꯨꯗꯤꯡꯃꯛ ꯁꯤꯒꯤ ꯖꯒꯥ ꯖꯒꯥꯁꯦ ꯁꯦꯝꯃꯛꯅꯕ꫰꫰ ꯕꯣꯗꯤ ꯕꯤꯜꯗꯤꯡ ꯄꯨꯔꯥ ꯇꯧꯔꯤꯕꯅꯤꯅ ꯂꯣꯏ ꯈꯪꯕꯅꯦꯕ ꯑꯗꯨꯅ ꯊꯥꯖꯔꯨꯅꯨ ꯑꯗꯨꯒꯨꯝꯕꯗꯨꯗꯤ ꯀꯥ ꯍꯦꯟꯅ ꯃꯣꯏꯒꯤ ꯃꯣꯏꯗꯗꯤ ꯇꯝꯕꯗꯁꯨ ꯌꯥꯎꯗꯦ ꯃꯣꯏꯒꯤꯕꯨ ꯆꯣꯡ ꯇꯍꯜꯂꯒ꯫
ꯑꯩꯗꯤ ꯃꯋꯥ ꯂꯧꯗꯕꯤ ꯂꯥꯛꯄꯅꯤ ꯑꯩꯗꯤ ꯌꯥꯝꯅꯀꯣ ꯀꯩꯅꯣꯗ
ꯃꯣꯏ ꯃꯌꯥꯝ ꯍꯧꯖꯤꯛ ꯌꯦꯠꯅꯩꯗꯅ꯫
ꯎꯝ꯫
ꯑꯗꯩꯗꯤ꯫ ꯆꯨꯝꯅ ꯑꯝꯇ ꯄꯤꯗꯦꯗ ꯑꯩꯗꯤ ꯑꯩꯅ ꯉꯁꯤ ꯑꯣꯜꯂꯨꯏ ꯍꯥꯏꯖꯕꯒꯤ ꯋꯥꯅꯤ꯫ ꯑꯦ ꯕꯤꯗꯒ ꯆꯪꯉꯨꯔꯗꯤ ꯑꯩꯒꯤ ꯀꯃꯦꯟ ꯉꯥꯛꯇ ꯇꯅꯤ ꯂꯩꯔꯝꯗꯣꯏꯁꯦ ꯍꯥꯏꯗꯤ ꯃꯣꯏꯒꯤ ꯀꯩꯅꯣꯗ ꯉꯥꯡꯕꯉꯥꯛꯇ꯫
ꯎꯝ ꯀꯩꯒꯤꯅꯣꯗ ꯃꯗꯨ ꯒꯤ ꯁꯥꯟꯅꯕꯒꯤ ꯃꯑꯣꯡꯁꯦ꯫ ꯃꯁꯤ꯫ ꯇꯁꯦꯡꯅ ꯑꯩꯈꯣꯏꯒꯤ ꯕ꯭ꯔꯦꯛ ꯗꯥꯟꯁꯀꯨꯝꯕ ꯍꯤ ꯍꯣꯞ ꯀꯨꯝꯕ ꯇꯨꯝꯒꯤꯕ ꯀꯥꯡꯕꯨꯗꯣ꯫ ꯃꯣꯏ ꯑꯣꯏꯗꯤ ꯐꯩꯕ꯫ ꯑꯗꯤ ꯃꯣꯏꯗꯤ ꯄꯨꯔꯥ ꯀꯣꯔꯁ ꯌꯥꯎꯅ ꯃꯣꯏꯗꯤ ꯑꯦꯛꯁꯔꯁꯥꯏꯁ ꯇꯧꯕꯅꯦꯕ ꯀꯨꯏ ꯃꯁꯥ ꯀꯟꯅꯕ ꯌꯥꯡꯅꯕ꯫
ꯎꯝ꯫
ꯑꯗꯨꯒ ꯑꯗꯨꯒꯨꯝꯕꯒꯤꯗꯨꯗꯤ꯫ ꯀꯥꯟꯅꯗꯦꯅ ꯈꯜꯂꯤ ꯀꯩꯒꯤꯅꯣꯗ꯫ ꯖꯤꯝ ꯁꯥꯟꯅꯕꯗꯒꯤ ꯍꯦꯟꯅ ꯍꯌꯦꯡꯋꯥꯏ ꯁꯣꯛꯆꯟꯕꯁꯦ ꯃꯣꯏꯅ ꯍꯦꯜꯂꯦ ꯍꯥꯏꯇꯥꯔꯦ ꯍꯛꯆꯥꯡꯗꯣ ꯂꯣꯏꯅ ꯂꯧꯊꯣꯛꯄꯅꯦꯕ
ꯑꯩꯗꯤ ꯍꯛꯇꯨꯗ ꯑꯣꯏꯅ ꯁꯞꯄꯣꯔꯠ ꯇꯧꯋꯤꯗ ꯑꯃꯗꯣ ꯌꯥꯗꯦ
ꯅꯤꯌꯣꯝ ꯆꯨꯝꯃꯦ ꯀꯩꯒꯤꯅꯣꯗ ꯍꯛꯆꯥꯡ ꯁꯦꯝꯕ ꯑꯃꯗꯤ ꯐꯨꯜ ꯕꯣꯗꯤ ꯕꯤꯜꯗꯔꯅꯤ ꯑꯗꯨ ꯑꯃꯗꯨꯅ ꯖꯨꯃꯥ ꯆꯣꯡꯕꯅꯤ ꯃꯨꯟꯗ ꯃꯇꯝꯗ ꯑꯃꯗꯨꯅ ꯑꯗꯨꯝ ꯍꯦꯜꯂꯛꯄ ꯇꯥꯕꯅꯤ ꯅ꯭ꯌꯨꯇ꯭ꯔꯤꯁꯟꯒꯤ ꯑꯣꯏꯒꯦꯔꯥ ꯑꯃꯒꯤ ꯑꯣꯏꯒꯦꯔꯥ ꯍꯥꯏꯗꯤ ꯃꯁꯜ ꯁꯦꯝꯃꯛꯄ ꯍꯥꯏꯕꯁꯤꯗꯤ ꯕꯣꯗꯤ ꯕꯤꯜꯗꯤꯡꯗ ꯌꯥꯎꯕ ꯄꯣꯠꯅꯦꯕ ꯃꯣꯏꯒꯤꯅꯦꯕ ꯑ ꯑꯃꯗꯨꯅꯥ ꯅꯍꯥꯟ ꯅꯤꯌꯣꯝ ꯆꯨꯨꯝꯅ ꯍꯥꯏꯕꯗꯣ ꯑꯃꯗꯨꯅ ꯏꯒꯣꯅ ꯍꯥꯟꯅ ꯃꯥꯡ ꯊꯥꯏꯌꯦꯕ
ꯎꯝ
ꯑꯗꯥꯅꯤ ꯁꯣꯔꯤꯁꯦ ꯃꯥ ꯃꯁꯥꯃꯛ ꯀꯩꯝꯇ ꯑꯗꯨꯒꯤ ꯃꯇꯥꯡꯗ ꯈꯪꯉꯝꯃꯣꯏ ꯑꯗꯨ ꯃꯤ ꯍꯥꯏꯗꯤ ꯑꯩꯒꯤꯕꯨꯨꯝꯕꯗ ꯌꯦꯟꯅꯕꯗ ꯃꯥ ꯉꯝꯃꯣꯏ ꯍꯥꯏꯇꯥꯥꯔꯦ ꯁꯝꯅ ꯍꯥꯏꯔꯕꯗ
ꯀꯩꯒꯤꯅꯣꯗ ꯍꯣꯏ ꯌꯥꯡꯕ ꯃꯁꯥ ꯌꯥꯡꯕ ꯈꯣꯠꯄꯅ ꯍꯥꯏꯔꯤꯗꯨꯗꯤ ꯃꯥ ꯑꯗꯨꯗꯨꯗꯤ ꯃꯔꯤ ꯇꯥꯟꯅꯔꯅꯤ ꯃꯥꯅ ꯍꯥꯏꯕꯗꯨꯗꯤ ꯑꯁ ꯁꯦꯝꯕꯒꯤ ꯍꯥꯏꯕꯅꯦꯕ
ꯃꯁꯜ ꯁꯦꯝꯕ ꯑꯁꯤꯕꯨ ꯆꯣꯡꯉꯒ ꯂꯝꯖꯦꯟ ꯆꯦꯜꯂꯒ ꯃꯁꯜ ꯌꯥꯎꯔꯛꯄ꯭ꯔꯅꯦ ꯑꯩꯅ ꯑꯩ ꯀꯩꯝ ꯍꯥꯏꯒꯦꯅ ꯁꯨꯝ ꯅꯪꯁꯨ ꯈꯪꯒꯅꯤ ꯑꯩꯈꯣꯏꯅ ꯂꯝꯖꯦꯜ ꯆꯦꯜꯂꯤꯁꯤꯗꯤ ꯍꯥꯔꯠ ꯍꯥꯔꯠ ꯐꯅꯕ ꯑꯗꯨꯒ ꯏꯁꯥ ꯌꯥꯡꯅꯕ ꯑꯗꯨꯒ ꯐꯦꯠꯅꯨꯡ ꯐꯦꯠ ꯑꯣꯏꯅꯁꯨ ꯀꯩꯁꯨ ꯇꯥꯗꯕꯅꯦꯕ ꯁꯦꯝꯕꯁꯦ ꯈꯪꯉꯕꯥ ꯋꯦꯠ ꯇꯥꯕꯒ ꯐꯦꯠ ꯇꯥꯕꯒ ꯌꯥꯝ ꯈꯦꯠꯅꯕꯅꯦꯕ
ꯎꯝ
ꯐꯦꯠ ꯇꯥꯕꯁꯤꯗꯤ ꯄꯥꯛ ꯂꯥꯥꯎ ꯄꯤꯊꯈꯤꯅꯤ ꯖꯔ ꯂꯥꯎꯅ ꯀꯩꯅꯣꯁꯦ ꯋꯦꯠ ꯇꯥꯕꯁꯦ ꯑꯗꯨꯒ ꯃꯊꯪ ꯈꯔꯗ ꯆꯥꯁꯤꯜꯂꯀꯥꯟꯗꯣ ꯍꯦꯟꯒꯠꯂꯛꯀꯅꯦꯕ ꯑꯗꯨꯒ ꯐꯦꯠ ꯇꯥꯕ ꯍꯥꯏꯁꯤꯅ ꯃꯇꯝ ꯆꯪꯒꯅꯤ ꯏꯁꯇ꯭ꯔꯦꯡ ꯇ꯭ꯔꯦꯅꯤꯡ ꯆꯪꯉꯦꯕ ꯃꯣꯏꯁꯤꯅ ꯅꯪꯁꯨ ꯈꯪꯉꯝꯒꯅꯤ ꯍꯥꯏꯗꯤ ꯑꯦꯞ ꯁꯥꯡꯅꯕꯒꯤ ꯑꯣꯏꯒꯦꯔꯥ ꯊꯥꯡꯒꯠꯄꯤ ꯈꯣꯀꯠꯄꯤ ꯌꯥꯎꯗ꯭ꯔꯒꯗꯤ ꯃꯁꯜꯁꯤꯁꯨ ꯆꯥꯎꯈꯠꯂꯨ ꯌꯥꯗꯕꯅꯦꯕ
ꯅꯤꯌꯣꯝꯗꯣ ꯑꯃꯗ ꯑꯗꯨꯝ ꯍꯦꯜꯂꯛꯄ ꯇꯥꯑꯕꯅꯦ ꯑꯗꯨꯅꯤ ꯃꯔꯤ ꯌꯦꯟꯅꯕꯗ
ꯎꯝ ꯑꯩꯁꯨ ꯑꯗꯨꯃꯥꯏꯅ ꯑꯗꯨꯒꯤꯗ ꯁꯞꯄꯣꯔꯠ ꯂꯩꯗ ꯑꯃꯗꯨꯒꯤ ꯁꯞꯄꯣꯔꯠ ꯂꯩꯇꯦ ꯑꯩꯅ ꯊꯤ ꯊꯤꯗ ꯑꯗꯨꯝ ꯉꯥꯡꯕꯅꯤꯗ ꯑꯩ ꯐꯦꯁꯕꯨꯛꯇꯁꯨ ꯑꯩꯅ ꯑꯗꯨꯝ ꯉꯥꯡꯁꯤꯟꯕꯅꯤ ꯁꯤꯤꯊꯤꯅ ꯑꯗꯨꯝ ꯀꯝꯃꯦꯟ ꯑꯗꯨꯝ ꯄꯤꯕ ꯑꯩꯅ
ꯑꯗꯨ ꯍꯧꯖꯤꯛ ꯃꯤ ꯃꯌꯥꯝ ꯑꯃ ꯑꯗꯨ ꯌꯥꯎꯅꯤꯡꯉꯤ
ꯑꯗꯨ ꯃꯣꯏ ꯁꯨꯝ ꯂꯥꯛꯄꯗꯨꯗ ꯑꯩꯅ ꯆꯪꯁꯤꯜꯂꯒ ꯀꯧꯔꯛꯄꯗꯨꯗ ꯑꯩꯅ ꯎꯝ ꯌꯥꯎꯎꯕꯣꯏ ꯋꯥꯅꯤꯗ ꯑꯗ ꯑꯩ ꯑꯗꯨꯝ ꯍꯜꯂ ꯂꯥꯛꯑꯦꯗ ꯁꯣꯝꯗ ꯑꯉꯥꯡ ꯂꯥꯏꯔꯤꯛ ꯇꯥꯛꯄꯤꯌꯣꯅ
ꯑꯥ ꯇꯥ ꯄꯣ ꯍꯣꯔꯕ ꯀꯩꯅꯣ
ꯍꯣꯏ
ꯑꯉꯥꯡ ꯀꯌꯥꯅꯣ
ꯑꯉꯥꯡꯅꯤꯗ ꯑꯉꯥꯡ ꯃꯖꯥꯅꯦꯦ ꯀ꯭ꯂꯥꯁ ꯇꯨ ꯊ꯭ꯔꯤ ꯐꯣꯔꯒꯤ ꯎꯝ
ꯑꯣ
ꯃꯣꯏ ꯍꯌꯦꯡꯗ ꯌꯦꯡꯉꯨ ꯃꯣꯏ ꯑꯃꯅꯤ ꯌꯦꯡꯉꯨ ꯍꯦꯟꯒꯠꯂꯛꯀꯗꯧ ꯃꯥꯜꯜꯂꯤꯦ
ꯑꯣ ꯇꯣ ꯇꯣ ꯑꯗꯨꯝꯛꯇꯤ ꯇꯧꯁꯤꯜꯂꯣ ꯌꯦꯉ ꯑꯗꯨ
ꯑꯩꯈꯣꯏꯁꯤꯁꯨ ꯗꯦꯜ ꯁꯚꯦꯟꯇꯤꯟ ꯑꯠꯇꯤꯟꯗ ꯃꯣꯏꯅ ꯕꯦꯠꯁꯅꯦ ꯑꯥꯏ ꯗꯤꯅꯦ ꯂꯥꯏꯕ꯭ꯔꯦꯔꯤ ꯀꯥꯔꯠ ꯀꯩꯀꯩ ꯂꯧ ꯂꯥꯛꯑꯣ ꯑꯩꯈꯣꯏ ꯅꯥꯟ ꯐꯣꯝ ꯊꯥꯖꯤꯜꯂꯝꯕꯅꯦ ꯑ ꯑꯗꯨ ꯗꯦꯠ
ꯑꯣ ꯀꯩꯅꯣ ꯅꯣꯏꯁ ꯑꯥꯏꯗꯤꯜ ꯑꯥꯏꯗꯤꯜ ꯇꯤꯆꯔꯁ ꯇ꯭ꯔꯦꯅꯤꯡ ꯑꯅ ꯂꯩꯕꯗꯨꯔꯣ
ꯍꯣꯏ ꯑꯥꯏꯗꯤꯌꯥꯜ ꯍꯣꯏ
ꯑꯥ ꯀꯩꯅꯣꯒꯤꯗꯣ ꯂꯩꯕꯗꯣ ꯑꯥ ꯎꯝ ꯁꯣꯃ ꯌꯧꯗ꯭ꯔꯤꯉꯩꯁꯨ ꯂꯩꯗꯣ ꯑꯥ
ꯑꯌꯥꯡꯕꯁꯨ ꯌꯥꯎꯔꯦ ꯑꯌꯥꯡꯕꯅ ꯑꯣꯅꯔꯁꯇ ꯇꯝꯕ ꯑꯃ ꯎꯝ ꯑꯗꯨꯒ ꯑꯩꯒꯤ ꯁꯤꯜꯄꯥ ꯍꯣꯏꯒ ꯄꯥꯕ ꯑꯃꯁꯨ ꯃꯁꯥ ꯄꯥꯕ ꯃꯤ ꯃꯁꯛ ꯐꯖꯕ ꯅꯨꯄꯤ ꯑꯃꯁꯨ ꯌꯥꯎꯔꯅꯤ ꯑꯩꯅ ꯅꯍꯥꯨ ꯃꯔꯛ ꯑꯃ ꯉꯥꯎꯒ ꯇꯧꯅꯤ ꯑꯩꯅ ꯁꯤꯜꯄꯥꯗꯒ ꯍꯥꯡꯕꯗ ꯑꯁꯤ ꯀꯩ ꯅꯣꯏꯗꯥ ꯅꯣꯏꯔꯣꯝꯗꯔ ꯃꯥꯒ ꯑꯗꯨꯝ
ꯎꯝ ꯃꯁꯛ ꯐꯖꯕ꯭ꯔꯣ
ꯑꯩ ꯍꯣꯔꯦꯟ ꯋꯥꯆꯞꯇ ꯊꯥꯔꯛꯀꯦ ꯌꯦꯡꯉꯣ ꯑꯗꯨꯒ ꯅꯪ ꯎꯔꯗꯤ ꯈꯪꯅꯤ ꯑꯣ ꯁꯤ ꯑꯣꯏꯔꯦꯅ ꯑꯩꯅ ꯍꯧꯖꯤꯛꯇꯤ ꯃꯥꯅ ꯍꯥꯟꯅꯒ ꯍꯟꯗꯛ ꯃꯦꯁꯦꯁꯀ ꯊꯥ ꯊꯥꯖꯤꯜꯂꯛꯑꯦ ꯅꯣꯏ ꯅꯪꯁ ꯆꯤꯟꯕ ꯅꯣꯏ ꯅꯣꯏ ꯑꯗꯨꯅꯥꯀꯟꯒꯤ ꯃꯦꯠꯀꯤꯗꯣ ꯀꯩꯀꯩ ꯄꯥꯎ ꯇꯥꯒꯦ ꯀꯥꯏꯅ ꯑꯩꯅ ꯅꯝꯕꯔ ꯁꯦꯞ ꯇꯧꯗꯗꯣ ꯑꯗꯨꯗ ꯀꯩꯅꯣꯅꯦ ꯀꯅꯥꯋꯥꯏꯖꯥꯅꯣ ꯈꯜꯂꯤ ꯍꯟꯗꯛ ꯍꯟꯗꯛꯀꯤꯅꯦ ꯍꯥꯏꯁꯦ ꯍꯟꯗꯛ ꯑꯥꯗ ꯊꯦꯡꯅꯩꯕ ꯑꯩꯒ ꯏꯟꯇꯔꯚ꯭ꯌꯨ ꯅꯨꯃꯤꯠꯇ ꯚꯩꯕꯥ ꯅꯨꯃꯤꯠꯇ ꯍꯥꯏꯇꯥꯔꯦ ꯚꯩꯕꯥꯁꯨ ꯇꯧꯔꯤꯅꯦꯕ ꯑꯩꯒ ꯍꯦꯛ ꯊꯪꯅꯕ ꯍꯥꯏꯇꯥꯔꯦ ꯐꯣꯝ ꯊꯥꯖꯤꯟꯕꯗꯣ ꯑꯩꯒ ꯊꯪꯅꯔꯝꯕꯖꯥꯠꯅꯦ ꯇꯥꯟ ꯆꯥꯟꯅꯅ ꯑꯗꯨꯏꯗ ꯑꯩꯒ ꯍꯦꯛ ꯇꯥꯃꯤꯟꯅꯕ ꯍꯥꯏꯗꯤ ꯃꯩꯕꯁꯦ ꯑꯅꯤ ꯑꯍꯨꯝ ꯊꯣꯛꯅ ꯇꯧꯋꯦꯕ ꯁꯣꯅꯥꯀꯟꯒꯤ ꯇꯧꯔꯕ ꯃꯇꯨꯡꯗ ꯑꯁꯣꯅꯥꯀꯟꯗ ꯑꯃꯨꯛ ꯆꯠ ꯑꯗꯨꯗꯨꯗ ꯔꯩꯕꯥꯅꯤꯗꯣ ꯊꯪꯅꯔꯤꯕꯅꯤꯅ ꯏꯕꯥꯅꯤꯗꯣ ꯊꯪꯅꯅ ꯕꯩꯕꯥꯗꯨ ꯂꯧꯕꯅꯤꯅ ꯏꯕꯥꯅꯤꯗꯣ ꯉꯥꯏꯃꯤꯟꯅꯩꯕ ꯐꯝꯃꯕ ꯃꯤ ꯑꯅꯤ ꯑꯅꯤ ꯉꯥꯏꯃꯤꯟꯅꯅꯕ
ꯑꯣ
ꯑꯜꯕꯥꯅꯤꯗꯨ ꯍꯦꯛ ꯐꯝꯃꯒ ꯉꯥꯏꯃꯤꯟꯅꯩ ꯑꯗꯨꯗ ꯑꯩ ꯑꯩꯅ ꯍꯥꯟꯅ ꯋꯥꯔꯤ ꯍꯧꯖꯔꯛ ꯑꯩꯈꯣꯏꯒꯤ ꯑꯩꯈꯣꯏ ꯐ꯭ꯔꯦꯟ ꯐ꯭ꯔꯦꯟ ꯀꯩꯅꯣꯝ ꯀꯧꯈꯤꯕꯅꯤ ꯀꯥꯎꯔꯦ ꯅꯨꯃꯤꯠꯇꯨꯗꯗꯤ ꯑꯩ ꯀ ꯏꯍ ꯚꯥꯏ ꯑꯣꯏꯔ ꯃꯥꯜꯂꯦ ꯑꯩꯈꯣꯏ ꯚꯏꯁꯦ ꯑꯩ ꯍꯥꯟꯅ ꯑꯩꯅ ꯍꯥꯟꯅ ꯃꯁꯛ ꯈꯪꯒ ꯇꯧꯋꯦꯅꯩꯅ ꯍꯥꯏꯕ ꯈꯪꯉꯦ ꯑꯩꯁꯨ ꯁꯤꯜꯄꯥꯕꯒꯤ ꯑꯗꯨꯝ ꯄꯥꯕꯗꯨꯅꯦꯅ ꯑꯩꯅ ꯃꯥꯅ ꯍꯥꯏꯔꯛꯏ ꯃꯃꯤꯡꯖꯦ ꯑꯩꯩꯅ ꯈꯪꯗ꯭ꯔꯕ ꯑꯗꯩ ꯃꯥꯒꯤ ꯆꯦꯗꯨꯗ ꯍꯥꯏꯐꯦꯠ ꯄꯥꯛꯊꯔ ꯌꯦꯡꯉꯤ ꯑꯦꯂꯦꯅꯥ ꯀꯧ ꯂꯩꯔꯝꯃꯤ ꯑꯦ ꯑꯦ ꯑꯦꯂꯤ ꯑꯩꯅ ꯃꯤꯡ ꯌꯥꯝ ꯈꯪꯕ ꯁꯥꯔꯒ ꯀꯧꯁꯜꯂꯦꯗꯣ ꯃꯥꯅꯕꯨꯗꯤ ꯑꯩ ꯑꯗꯨꯝ ꯈꯪꯪꯂꯩꯕꯃꯤꯅ ꯃꯤꯡ
ꯑꯣ ꯑꯣ ꯈꯪꯉꯦ ꯈꯪꯉꯦ ꯑꯩ ꯈꯪꯉꯦ ꯃꯤ ꯈꯔ ꯄꯥꯕ ꯃꯤ ꯉꯧꯕ ꯃꯃꯤꯠ ꯈꯛꯇꯪ ꯈꯨꯕ꯭ꯔꯥ
ꯈꯔ ꯃꯤꯠ ꯃꯃꯤꯠ ꯈꯔ ꯈꯨꯏ
ꯑꯣ ꯈꯪꯉꯦ ꯈꯪꯉꯦ ꯑꯩ ꯈꯪꯉꯦ ꯃꯤꯗꯤ ꯉꯧꯕꯅꯦ ꯃꯤ ꯄꯥꯔꯒ
ꯎꯝ ꯃꯁꯛꯀꯗꯤ ꯍꯣꯏ ꯑꯩꯅ ꯃꯅꯨꯡ ꯑꯩꯅ ꯑꯦ ꯅꯣꯏ ꯑꯩꯅ ꯂꯣꯏ ꯈꯪꯉꯦꯕ ꯑꯩꯅꯁꯨ ꯍꯪꯈ꯭ꯔꯕꯅꯦꯕ ꯃꯣꯏ ꯑꯥ ꯈꯔ ꯃꯅꯨꯡ ꯆꯪꯕꯅꯤ ꯑꯗꯨꯏ ꯈꯨꯍꯩ ꯈꯔꯁꯨ ꯏꯃꯨꯡꯗꯣ ꯈꯔ ꯂꯥꯏꯔ ꯃꯥꯜꯂꯦꯕ
ꯑꯣ ꯑꯗꯨ ꯀꯩꯝ ꯍꯪꯒꯦꯅꯦ ꯁꯅ ꯅꯣꯏꯒꯤ ꯑꯗꯨꯒꯤꯗ ꯑꯃ ꯂꯩꯔꯦ ꯑꯗꯨꯒ ꯁꯣꯝ ꯈꯣꯡꯖꯣꯝꯒꯤꯗꯁꯨ ꯑꯃ ꯂꯩ ꯑꯗꯨ ꯑꯇꯣꯞꯄ ꯀꯥꯏ ꯀꯥꯏ ꯂꯩꯒꯦꯕ
ꯈꯣꯡꯖꯣꯝ ꯂꯣꯝꯗꯁꯨ ꯂꯩꯕꯨꯗꯤ ꯂꯩ ꯌꯥꯝ ꯀꯟꯅ ꯂꯩꯇꯕ꯭ꯔꯣ ꯑꯩꯈꯣꯏ ꯁꯣꯝꯅꯥꯀꯟꯒꯤ ꯑꯣꯏꯅꯗꯤ ꯁꯤꯗ ꯑꯃ ꯂꯩꯔꯦ ꯀꯥꯅꯟꯗꯦꯕꯤꯗ ꯑꯃ ꯂꯩꯕꯅꯦꯕ ꯄꯥꯡꯒꯩꯗ
ꯎꯝ
ꯑꯗꯨꯃ ꯂꯩꯔꯦ ꯖꯦꯝ ꯀꯣꯂꯦꯖ ꯃꯅꯥꯛꯇ ꯇꯝꯐꯥ ꯁꯅꯥꯅ ꯑꯃ ꯂꯩꯕꯅꯦ
ꯎꯝ
ꯑꯗꯨꯝ ꯂꯩꯔꯦ ꯑꯗꯨꯒ ꯒꯣꯕꯔꯃꯦꯟꯒꯤꯅ ꯗꯦꯝ ꯀꯣꯂꯦꯖꯀꯤ ꯑꯃ ꯂꯩꯔꯦ ꯑꯗꯨꯗꯤ ꯒꯣꯕꯔꯃꯦꯟꯒꯤ ꯑꯆꯧꯕꯅꯤ ꯑꯗꯨꯗꯤ ꯑꯗꯨꯗꯤ ꯑꯁ ꯌꯥꯔꯣꯏꯗ ꯑꯗꯨꯗ ꯑꯩꯈꯣꯏ ꯇꯝ ꯐꯪꯉꯣꯏ ꯄꯨꯔꯒꯤ ꯃꯤ ꯆꯥꯝꯃ ꯆꯅꯤ ꯊꯥꯔꯛꯀꯅꯤ ꯑꯣ ꯕꯤ ꯁꯤ ꯃꯤ ꯑꯅꯤꯇꯪ ꯈꯟꯒꯤꯅꯤ ꯃꯤ ꯑꯅꯤꯇꯪꯅꯦ ꯂꯧꯔꯤꯁꯦ ꯑꯗ‌ꯣ ꯑꯩꯈꯣꯏꯗꯤ ꯀꯩꯁꯨ ꯊꯥꯔꯤꯅꯦ ꯏꯟꯇ꯭ꯔꯥꯟꯁ ꯑꯃꯨꯛ ꯊꯥꯔꯦ ꯕꯩꯕꯥ ꯑꯃꯨꯛ ꯇꯧꯔꯦ ꯏꯟꯗꯛꯁꯟ ꯗꯦꯠ ꯇ꯭ꯋꯦꯟꯇꯤꯗ ꯏꯟꯗꯛꯁꯟ ꯇꯧꯗꯣꯏꯅꯦ
ꯂꯨꯕꯅ‌ꯣ ꯂꯨ ꯀꯩꯀꯩꯕꯨ ꯍꯪꯒꯦꯕ
ꯍꯥꯥ
ꯀꯩ ꯀꯔꯤ ꯀꯔꯤꯕꯨ ꯍꯪꯒꯦ
ꯕꯩꯕꯥꯗꯨꯗ ꯆꯪꯁꯤꯜꯂꯦ ꯄꯔ‌ꯞ ꯄꯔꯞ ꯑꯩꯈꯣꯏ ꯗꯣꯀꯨꯃꯦꯟ ꯆꯦꯛ ꯇꯧꯔꯦ ꯕꯩꯕꯥꯗꯨꯁꯨ ꯃꯐꯝ ꯑꯅꯤ ꯑꯍꯨꯝꯅꯤ ꯑꯃꯅ ꯗꯣꯀꯨꯃꯦꯟ ꯆꯦꯛ ꯇꯧꯕꯒꯤ ꯑꯃꯅ ꯚꯦꯔꯤꯐꯥꯏ ꯇꯧꯕꯒꯤ ꯀꯥꯏꯅ ꯑꯃꯅ ꯑꯃꯨꯛ ꯕꯩꯕꯥ ꯄ꯭ꯔꯤꯟꯁꯤꯄꯜ ꯌꯥꯎꯔꯒ ꯍꯧꯖꯤꯛꯀꯤ ꯁꯕꯖꯦꯛ ꯁꯕꯖꯦꯛꯇꯨꯒꯤ ꯑꯣꯏꯅ ꯍꯪꯕ ꯑꯩ ꯃꯅꯤꯄꯨꯔꯤ ꯂꯧꯕꯅꯤꯅ ꯃꯅꯤꯄꯨꯔ ꯑꯩꯁꯨ ꯍꯦꯛ ꯗꯥꯎ ꯌꯥꯔꯤꯁꯨ ꯇ‌ꯣꯟ